ꯍꯜꯂꯣ ꯒꯗ ꯃꯣꯔꯅꯤꯡ
ꯨꯗ ꯃꯣꯅꯤꯡ ꯑꯣꯀꯦ ꯗ ꯃꯅꯤꯡ
ꯎꯝ ꯈꯣꯟ ꯇꯥꯛꯏꯀꯣ
ꯑꯣꯣꯏ ꯇꯥꯏꯌꯦ ꯇꯥꯏꯌꯦ ꯑꯩ ꯉꯥꯡꯕꯁꯨ ꯇꯥꯕ꯭ꯔꯣ
ꯑꯥ ꯇꯥꯏꯌꯦ ꯇꯥꯏꯌꯦ ꯕꯣꯜ ꯌꯦꯡꯕ꯭ꯔꯣ ꯉꯁꯤ
ꯑꯁ ꯣꯜꯂꯤ ꯌꯦꯉ ꯂꯀꯣꯗ ꯉꯥꯏꯔꯤ
ꯑꯁ ꯑꯩꯈꯣꯏꯗꯤ ꯌꯦꯡꯕ ꯐꯪꯗ꯭ꯔꯅꯦ ꯂꯥꯁꯇ ꯌꯦꯡꯉꯦ ꯂꯣꯏꯔꯝꯗꯥꯏꯗ ꯃꯩ ꯂꯥꯛꯇꯕꯀꯣ ꯕꯤꯁꯦꯟꯄꯨꯔꯁꯦ ꯁꯦ ꯑꯩꯈꯣꯏ ꯑꯩꯈꯣꯏ ꯀꯩꯅꯣꯁꯦꯀꯣ ꯃꯩ ꯂꯥꯛꯇꯕ ꯎꯝ ꯑꯗꯨꯒꯤꯅꯦ ꯎꯝ
ꯑꯁ ꯑꯩꯁꯨ ꯏꯃ ꯑꯍꯥꯟꯕ ꯅꯨꯄ꯭ꯔꯤꯗꯣ ꯑꯩ ꯐꯖꯅ ꯌꯦꯡꯍꯧꯒꯦ ꯑꯀꯣꯟꯕꯒꯤ ꯍꯧꯖꯤꯛꯇ ꯂꯣꯏꯈꯤꯕꯗꯣ ꯑꯗꯨꯒꯤ ꯌꯦꯡꯉꯦ ꯅꯨꯡꯉꯥꯏꯔꯦ
ꯎꯝ ꯑꯣ ꯑꯗ ꯃꯦꯁꯤꯦ ꯍꯟꯗ ꯍꯟꯗꯛꯇꯤ ꯐꯖꯅ ꯅꯩꯔꯦꯅꯦꯀꯣ
ꯑ ꯅꯪ ꯄꯨꯔꯥ ꯑꯉꯥꯡ ꯃꯆꯥ ꯆꯍꯤ ꯀꯨꯟꯃꯉꯥ ꯀꯨꯟ ꯀꯗꯔꯣ ꯁꯥꯟꯅꯕꯗꯤ ꯍꯂꯦ
ꯑꯗꯨꯅꯦ ꯃꯥꯅ ꯈꯤꯇꯪ ꯆꯦꯟꯕ ꯁꯤ ꯈꯤꯇꯪ ꯌꯥꯡꯉꯝꯂꯕ ꯀꯣ ꯑꯁ ꯀꯅꯥꯝ ꯌꯧꯔꯛꯏꯍꯦ ꯃꯥ ꯍꯧꯖꯤꯛ ꯄ꯭ꯂꯦꯁꯦ ꯐꯣꯝ ꯑꯗꯨꯝ ꯇꯥꯔꯦꯕꯀꯣ
ꯆꯦꯟꯕ ꯈꯔ ꯋꯥꯠꯄꯁꯤꯕꯀꯣ ꯃꯌꯥꯝꯅ ꯄꯥꯅꯕ
ꯍꯣꯏ ꯍꯣꯏ ꯍꯣꯏ ꯆꯁꯈꯤꯪ ꯆ ꯗꯤ ꯋꯥꯠꯂꯦ ꯁꯦꯡꯅ ꯍꯥꯏꯔꯒꯗꯤꯀꯣ ꯑꯗꯨꯣ ꯕꯣꯜꯗꯣ ꯐꯪꯂꯒꯗꯤ ꯑꯗꯨ ꯃꯌꯥꯝꯗꯣ ꯇꯦ ꯑ ꯃꯥꯁꯤꯦ ꯕꯣꯠ ꯍꯦꯛ ꯐꯪꯅꯗꯤ ꯃꯥꯅ ꯆꯟꯗ꯭ꯔꯁꯨꯀꯣ ꯆꯥꯟꯁ ꯀ꯭ꯔꯤꯌꯦꯠ ꯇꯧꯕ ꯃꯥꯁꯦ ꯑꯗꯨꯝ ꯐꯖꯅ ꯁꯦꯝꯕꯤꯒꯅꯦꯕ ꯁꯤ ꯑꯃ ꯃꯉꯣꯟꯗ ꯌꯥꯝꯅ ꯏꯁꯄꯦꯁꯦꯜ ꯑꯣꯏꯕ ꯍꯥꯏꯇꯥꯔꯦꯀꯣ
ꯗꯒꯤ ꯇꯣꯞꯄꯤꯁꯦ
ꯎꯝ ꯍꯧꯖꯤꯛ ꯇꯧꯕꯅꯦ ꯃꯥ ꯂꯩꯔꯤꯁꯦ ꯍꯟꯗꯛꯀꯤꯀꯣ ꯈ꯭ꯋꯥꯏꯗꯒꯤ ꯒꯣꯜ ꯁꯤꯛꯁ ꯇꯔꯨꯛ ꯁꯨꯔꯦ ꯑꯗꯨꯒ ꯋꯥꯔꯜ ꯀꯞꯀꯤ ꯔꯦꯀꯣꯔꯠꯅꯦꯕꯁꯦ ꯎꯝ ꯑꯣ ꯐꯔꯤ ꯀꯣꯅꯤ ꯑꯗꯨꯗꯅꯦ ꯆꯥꯛ ꯏꯁꯤꯡ ꯆꯥꯔꯕꯣꯗꯖ
ꯆꯗꯔꯤꯌꯦ
ꯑꯣ
ꯇꯨꯏꯁꯟ ꯑꯉꯥꯡ ꯇꯨꯏꯁꯟ ꯇꯧꯕ ꯆꯠꯂꯨꯕ
ꯑꯣ ꯏꯁꯥꯅ ꯄꯤꯔꯤꯔꯥ ꯍꯧ ꯖꯤꯣꯏ ꯇꯨꯏꯁꯟ ꯇꯧꯕ ꯇꯨꯏꯁꯟ ꯑꯣ ꯀꯔꯤ ꯀꯩ ꯁꯕꯖꯦꯛ ꯇꯥꯛꯄꯅꯣ
ꯁꯞꯖꯦꯛ ꯀꯩ ꯇꯥꯏꯦ ꯑꯦꯂꯕꯦꯟꯇ ꯑꯣꯀꯦ
ꯑꯣ ꯑꯣ ꯑꯦ ꯀꯃꯔꯁ ꯎꯝ ꯃꯤ ꯀꯌꯥ ꯃꯛꯂꯣ
ꯑꯃꯃꯝ ꯈꯛꯇꯅꯤꯗ ꯃꯌꯨꯝꯗ ꯆꯠꯂ ꯆꯠꯂ ꯇꯧꯕꯗꯣ
ꯑꯣ ꯑꯣꯀꯦ ꯑꯣꯀꯦ
ꯑꯉꯥꯡꯗꯣ ꯃꯆꯥ ꯃꯆꯥ ꯇꯧꯕꯗ ꯄꯩꯁꯥꯁꯨ ꯄꯤꯛꯄꯅꯤꯅꯀꯣ
ꯑꯣ ꯎꯝ ꯑꯗꯨ ꯍꯣꯝ ꯊꯤꯇꯔꯁꯦ ꯅꯣꯏ ꯑꯗꯨꯗꯥꯋꯥꯏꯗ ꯑꯣꯖꯥꯈꯩ ꯀꯌꯥ ꯔꯦꯠꯇ ꯁꯥꯒꯦ ꯍꯥꯏꯗꯤ
ꯑꯗꯨꯝ ꯄꯨꯡ ꯑꯃ ꯄꯨꯡ ꯑꯃ ꯃꯈꯥꯏ ꯈꯥꯒꯤ ꯆꯥꯡꯁꯤꯗ ꯅꯤꯄꯥꯜ ꯆꯥꯝꯃꯉꯥ ꯃꯥꯄꯜ ꯁꯨꯃꯥꯏꯅ ꯑꯗꯨꯝ ꯁꯥꯏ
ꯅꯤꯄꯜ
ꯃꯥꯄꯜ ꯁꯨꯃꯥꯏꯅ ꯎꯝ ꯀ꯭ꯂꯥꯁꯁꯨ ꯋꯥꯡꯕꯅꯤꯅ
ꯑꯥ ꯍꯥꯏꯗꯤ ꯅꯥꯏꯟ ꯊꯥꯎꯖꯟ ꯑꯩꯠ ꯊꯥꯎꯖꯟ ꯑꯣ ꯍꯣꯏ ꯑꯗꯨꯅ ꯐꯩꯅꯦꯀꯣ ꯑꯗꯨꯅ ꯐꯩ ꯎꯝ ꯏꯝꯐꯥꯜꯗꯔꯣ
ꯎꯝ ꯑꯩ ꯏꯃꯨꯗꯅꯦ
ꯑꯣ ꯑꯣ ꯑ ꯑꯣꯖꯥꯗꯤ ꯀꯩꯀꯩꯗ ꯍꯥꯏꯗꯤ ꯍꯧꯖꯤꯛ ꯀꯩ ꯑꯣꯖꯥ ꯑꯣꯏꯕꯤꯔꯤꯕ꯭ꯔꯥ
ꯑ ꯆꯥꯗꯤ ꯑꯣꯏꯗꯦ ꯑꯩꯁꯤꯗ ꯑꯦꯝ ꯌꯨꯗ ꯄꯤ ꯑꯩꯆ ꯗꯤ ꯇꯧꯔꯤꯕꯀꯣ ꯑꯌꯨꯛ ꯁꯪꯕ ꯉꯥꯏꯍꯥꯛ ꯌꯥꯍꯧꯁꯨ ꯉꯥꯟꯕ ꯑꯣꯏꯅ ꯉꯥꯏꯍꯥꯛ ꯆꯠꯊꯣꯛꯧꯕ
ꯐꯩꯅꯦ ꯑꯗꯣꯀꯣ ꯍ ꯐ
ꯊꯥꯏꯅ ꯇꯝꯈꯤꯕ ꯂꯥꯏꯔꯤꯛ ꯂꯥꯏꯁꯨꯁꯨ ꯀꯥꯎꯗꯅꯕꯀꯣ
ꯃꯥꯅꯦ ꯃꯥꯅꯦ ꯑꯉꯥꯡ ꯂꯥꯏꯔꯤꯛ ꯇꯥꯛꯄ ꯄꯣꯠꯁꯦ ꯏꯁꯥꯒꯁꯨꯦ ꯌꯥꯝ ꯀꯥꯟꯅꯕ ꯍꯥꯏꯇꯥꯔꯦꯀꯣ ꯑꯩꯈꯣꯏꯅ ꯈꯪꯗꯦ ꯍꯥꯏꯕꯗꯤ ꯅꯠꯇꯕ ꯈꯤꯇꯪ ꯂꯩꯗꯅꯀꯣ ꯈꯤꯇꯪ ꯀꯨꯏꯔꯀꯥꯟꯗ ꯀꯩꯅꯣ ꯑꯣꯏꯔꯛꯇꯕ ꯃꯌꯥꯝꯗꯨꯁꯨ ꯑꯩꯈꯣꯏꯅ ꯑꯃꯨꯛ ꯈꯔ ꯌꯦꯡꯈꯠꯂꯅꯤ ꯑꯗꯨꯒ ꯑꯃꯨꯛ ꯈꯪꯕꯗꯤ ꯂꯣꯏ ꯈꯪꯗꯣꯏꯅꯦꯕꯀꯣ ꯑꯗꯣ ꯍꯥꯏꯗꯤ ꯈꯤꯇꯪ ꯑꯃꯨꯛ ꯌꯦꯡꯁꯤꯟꯕꯗꯣ ꯑꯗꯨ ꯑꯩꯈꯣꯏꯗꯁꯨ ꯔꯤꯇꯦꯟ ꯇꯧꯍꯧꯕꯗꯨ
ꯃꯥꯅꯦ ꯃꯥꯅꯦ ꯇꯑꯣꯏꯅ ꯄꯥꯕꯗꯨꯗꯤ ꯉꯝꯃꯔꯣꯏꯕ
ꯍꯣꯏ ꯑꯗꯨꯅ ꯑꯗꯨ ꯇꯧꯔꯤꯒꯤ ꯇꯥꯟꯖꯥꯗꯣ ꯂꯧꯍ ꯍꯥꯏ ꯇꯔꯒ ꯑ ꯃꯥꯅꯤ ꯃꯥꯅꯦ ꯑꯩꯁꯨ ꯍꯟꯗꯛ ꯑꯁꯤ ꯑꯉꯥꯡ ꯃꯦꯠꯁꯀꯤ ꯈꯔ ꯇꯧꯔꯤꯕꯀꯣ
ꯑꯣ
ꯑꯗꯨꯅ ꯑꯗꯨꯝ ꯑꯩꯉꯣꯟꯗꯁꯨ ꯌꯥꯝ ꯀꯥꯟꯅꯕ ꯍꯥꯏꯇꯥꯔꯦ ꯑꯩꯀꯣ ꯀ꯭ꯂꯥꯁ ꯇꯦꯟ ꯐꯥꯎꯒꯤꯁꯦ ꯌꯥꯝꯝ ꯇꯧꯋꯦ ꯌꯨꯝ ꯑꯩꯅ ꯌꯨꯝꯗ ꯀꯧꯔꯒ ꯇꯧꯕ ꯑꯉꯥꯡꯁꯤꯡꯁꯦ
ꯎꯝ ꯀꯩꯁꯨ ꯀꯥꯏꯗꯦꯗ ꯑꯩꯈꯣꯏ ꯁꯨꯝ ꯁꯤ ꯚꯔꯥꯗ ꯂꯩꯕꯅꯤꯅꯀꯣ
ꯑꯣ
ꯁꯟꯃꯗ
ꯃꯥꯅꯦ ꯃꯥꯅꯦ ꯎꯝ ꯎꯝ ꯎꯝ
ꯑꯗꯣ ꯉꯁꯤ ꯑꯃꯨꯛ ꯂꯩꯔꯤꯕ꯭ꯔꯥꯀꯣ ꯍꯧꯖꯤꯛ ꯉꯥꯏꯍꯥꯛ ꯂꯩꯔꯒ ꯃꯦꯠꯁ ꯉꯁꯤꯒꯤ ꯂꯣꯏꯔꯖꯥꯔꯥ ꯑꯌꯨꯛꯀꯤ ꯑꯣꯏꯅ
ꯑꯣ ꯑꯣ ꯑꯣ ꯈꯪꯗꯦꯅꯦ ꯉꯁꯤꯒꯤꯁꯦ ꯉꯁꯥꯏ ꯑꯌꯨꯛ ꯑꯃꯗꯤ ꯁꯥꯟꯅꯈ꯭ꯔꯦ ꯑꯗꯒꯤ ꯃꯐꯝ ꯑꯝꯇꯕꯨ ꯌꯦꯡ
ꯎꯝ
ꯉꯁꯤꯒꯤ ꯂꯣꯏꯔꯕ ꯃꯥꯜꯂꯦ ꯑꯩꯅ ꯈꯟꯕꯗ
ꯑꯣ ꯂꯣꯏꯔꯝꯃꯅꯤꯀꯣ ꯍꯣꯔꯦꯟꯗꯤ ꯂꯩꯔꯝꯒꯅꯤ ꯑꯍꯤꯡꯒꯤꯗꯤꯀꯣ ꯎꯝ ꯎꯝ ꯑꯗꯣ ꯔꯥꯎꯟ ꯑꯣꯐ ꯁꯤꯛꯁꯇꯤ ꯇꯨꯗ ꯆꯪꯉꯦ ꯃꯌꯥꯝ ꯃꯦꯁꯤꯁꯨꯔꯣꯅꯥꯎꯗꯁꯨ ꯀꯣ ꯌꯦꯡꯉꯨ ꯇꯥꯔꯦ ꯏꯟꯇ꯭ꯔꯦ ꯑꯩꯗꯤ ꯅꯍꯥꯟ ꯖꯔꯃꯅꯤꯗꯣ ꯃꯥ ꯂꯩꯍꯧꯔꯕ꯭ꯔꯥꯅ ꯈꯟꯕꯅꯦ ꯑꯗꯣ
ꯎꯝ ꯖꯔꯃꯅꯤ ꯑꯍꯥꯟꯕ ꯀꯩꯅꯣ ꯀꯥꯈꯤꯕꯅꯤ
ꯎ ꯏꯟꯇꯔꯦꯁꯇꯤꯡ ꯑꯣꯏꯕ ꯀꯟꯇ꯭ꯔꯤꯁꯤꯡꯁꯦ ꯂꯣꯏꯅ
ꯎꯝ ꯎꯝ ꯎꯝ ꯕ꯭ꯔꯖꯤꯜ ꯍꯣꯔꯦꯟ ꯑꯍꯤꯡꯗꯤ ꯐꯖꯅꯤ ꯕ꯭ꯔꯥꯖꯤꯜꯒ ꯍꯣꯔꯦꯟ ꯅꯠꯇꯇꯩ ꯍꯌꯦꯡ ꯅꯨꯡꯗꯥꯡ ꯍꯥꯏꯇꯥꯔꯦ ꯄ꯭ꯔꯖ
ꯑꯥ ꯎꯝ ꯍꯟꯗ ꯉꯁꯤꯒꯤ ꯑꯍꯤꯡꯁꯦ ꯍꯌꯦꯡꯒꯤ ꯑꯣ ꯑꯣꯀꯦ ꯑꯣꯀꯦ ꯑꯣꯀꯦ ꯎꯝ ꯎꯝ
ꯅꯦꯗꯔꯂꯦꯟꯁ ꯃꯣꯔꯣꯀꯣ ꯖꯔꯃꯅꯤ ꯎꯝ
ꯎꯝ ꯈꯤꯇꯪ ꯉꯜꯂꯝꯃꯗꯤ ꯐꯒꯗꯕ ꯑꯁ ꯑꯩꯈꯣꯏ ꯇꯥꯏꯃꯤꯡꯁꯦꯀꯣ ꯑꯩꯈꯣꯏ ꯌꯨꯔꯣꯞꯇꯒꯨꯝꯕ ꯀꯇꯥꯔꯗ ꯑꯗꯨꯃꯥꯏꯅ ꯇꯧꯕꯗꯗꯤ ꯌꯥꯝ ꯅꯨꯡꯉꯥꯏꯅ ꯇꯥꯏꯃꯤꯡꯗ ꯀꯣ ꯍꯧꯖꯤꯛ ꯑꯃꯦꯔꯤꯀꯥ ꯍꯣꯏ ꯍꯣꯏ ꯑꯗ ꯌꯨ ꯑꯦꯁ ꯀꯦꯗꯤ ꯑꯩꯈꯣꯏ ꯑꯩ ꯌꯦꯡꯅꯔꯒꯗꯤ ꯑꯣꯖꯥꯁꯨ ꯈꯪꯉꯃꯅꯤ ꯣ ꯄꯨꯔꯥ ꯑꯩꯈꯣꯏꯗꯤ ꯇ꯭ꯋꯦꯟꯇꯤ ꯐꯣꯔ ꯇꯨꯋ ꯑꯋꯥꯔꯁ ꯗꯤꯐ꯭ꯔꯦꯟꯁ ꯑꯩꯈꯣꯏꯗꯤ ꯃꯣꯏꯅ ꯑꯍꯤꯡ ꯑꯣꯏꯔꯗꯤ ꯑꯩꯈꯣꯏ ꯑꯌꯨꯛ ꯁꯤꯅꯦꯕꯀꯣ ꯄꯨꯔꯥ ꯑꯣꯄꯣꯖꯤꯠ ꯑꯦꯟꯗ ꯂꯩꯅꯕ ꯀ‌ꯣ ꯒꯂ‌ꯣꯂꯞ ꯇ‌ꯣ ꯎꯝ
ꯑꯗꯨꯝ ꯏꯟꯇꯔꯃꯌꯥ ꯃꯤꯗ ꯏꯟꯇꯔꯃꯌꯥꯒꯤ ꯃꯤ ꯑꯁꯦ ꯑꯗꯨꯝ ꯌꯦꯡꯉꯦꯕ ꯃꯦꯆꯤꯟ ꯆꯠꯄꯗꯒꯤꯀꯣ ꯑꯌꯨꯛ ꯑꯌꯨꯛꯦ ꯑꯗꯨꯅꯁꯨꯨꯝ ꯍꯩꯅꯈ꯭ꯔꯦꯕ ꯑꯌꯛꯇ ꯕꯣꯜ ꯌꯦꯡꯕ
ꯉꯁꯤ ꯐꯁꯅꯦ ꯆꯗꯗꯤ ꯑꯩꯅ ꯔꯣꯅꯥꯜꯗꯣ ꯐꯦꯟꯁ ꯑꯣꯏꯕꯀꯣ ꯑꯥ ꯑꯁ ꯑꯗꯣ ꯈꯪꯗꯅꯦ ꯃꯦꯁꯤ ꯐꯣꯝꯗ ꯂꯩꯌꯦꯅ ꯍꯟꯗꯛꯁꯦ ꯑꯁ ꯑꯩꯗꯤ ꯂꯣꯏꯁꯤꯜꯂꯕ꯭ꯔꯅ ꯈꯜꯂꯒ ꯑꯁ
ꯍꯟꯇꯛ ꯅ ꯍꯦꯅ ꯍꯟꯇꯛ ꯅ ꯍꯦꯅ ꯁꯥꯊꯤ
ꯍꯣꯏ ꯀ ꯀ꯭ꯂꯕ ꯄꯔꯐꯃꯦꯟꯁꯁꯨ ꯐꯖꯩ ꯃꯥꯖꯦ ꯑꯗꯨꯒ ꯍꯧꯖꯤꯛꯁꯦ ꯑ ꯕ ꯇꯧꯔꯤ ꯅꯦ ꯑꯦ ꯃꯦꯁꯤꯒ ꯕꯥꯄꯦꯒ ꯗꯦꯝꯕꯦꯂꯦ ꯑꯍꯨꯝꯁꯦ ꯍꯣꯏ ꯑꯉꯥꯡ ꯃꯌꯥꯝꯗꯨꯒ ꯑꯉꯥꯡ ꯃꯌꯥꯝ ꯂꯩ ꯌꯧꯕ ꯉꯝꯗ꯭ꯔꯦ ꯑꯍꯟꯁꯦ ꯎꯄꯥꯏ ꯂꯩꯇꯦ
ꯇꯣꯞ ꯇꯣꯞꯄ ꯀꯩꯅꯣꯝꯗ ꯂꯥꯛꯑꯦ ꯍꯟꯗꯛꯇꯤ ꯄꯨꯝꯁꯦ ꯑꯩꯗꯤ ꯌꯨꯔꯣꯞꯇꯒꯤ ꯆꯠꯈꯤꯕꯗꯒꯤ ꯈꯤꯇꯪ ꯍꯟꯊꯔꯛꯀꯗ꯭ꯔꯥꯅ ꯈꯜꯂꯦꯕꯀꯣꯟꯗ
ꯎꯝ
ꯖꯔꯦ
ꯎꯝ ꯐꯖꯩ ꯍꯟꯗꯛꯀꯤꯗꯤ ꯏꯁꯇꯥꯔꯇꯤꯡꯗꯁꯨꯀꯣ ꯏꯁꯇꯥꯔꯇꯤꯡ ꯁꯤꯗꯒꯤ ꯑꯁ ꯋꯥ ꯃꯉꯣꯟꯗ ꯀꯟꯐꯤꯗꯦꯟꯁ ꯑꯃꯁꯨ ꯍꯥꯞꯈ꯭ꯔꯦꯕ ꯑꯃ ꯔꯣꯅꯥꯜꯗꯣ ꯔꯣꯅꯥꯜꯗꯣꯒꯤꯗ ꯑꯃ ꯅꯠꯇꯕꯀꯣ
ꯃꯥ ꯇꯦꯟꯁꯟ ꯀꯥꯕ꯭ꯔꯥ ꯑꯃꯁꯨ ꯌꯥꯎꯔꯤ ꯑꯩꯈꯣꯏꯒꯤ ꯀꯩꯅꯣꯗꯣ ꯄ꯭ꯔꯦꯁꯔ ꯍꯥꯏꯁꯤꯔꯥ ꯅꯠꯇ꯭ꯔꯒ ꯇꯤꯝꯃꯦꯠꯀꯤ ꯁꯞꯄꯣꯔꯠꯁꯨ ꯈꯤꯇꯪ ꯋꯥꯠ ꯄꯀꯣ ꯍꯥꯏꯗꯤ ꯃꯣꯏ ꯂꯩꯗꯅꯀꯣ ꯄꯨ ꯐ꯭ꯔꯤ ꯑꯣꯏꯕ ꯀꯦꯛ ꯃꯥꯏꯊꯣꯡꯗꯨ
ꯑꯣꯏꯗꯤ ꯃꯣꯏꯒꯤ ꯀꯩꯅꯣꯒꯤ ꯁꯣꯏꯔꯤꯁꯤꯗꯤ ꯀꯣꯁꯇꯣ ꯁꯤꯟꯕ ꯍꯩꯇꯦꯕ ꯄ꯭ꯂꯦꯌꯔꯗꯤ ꯐꯖꯕ ꯉꯥꯛꯇꯅꯤ
ꯎꯝ ꯎꯝ
ꯂꯥꯡꯕ ꯍꯩꯇꯕ
ꯎꯝ
ꯑꯗꯣ ꯑꯁꯣꯝ ꯅꯥꯀꯟꯗꯗꯤ ꯀ꯭ꯂꯞꯇꯗꯤ ꯂꯣꯏ ꯐꯖꯔꯤ ꯉꯥꯛꯇꯅꯦꯕ ꯃꯤꯠ ꯐꯤꯜꯗꯔ ꯃꯌꯥꯝꯁꯦ ꯇꯣꯁꯕꯦꯟ ꯇꯧꯔꯤꯅꯤ ꯅꯠꯇ꯭ꯔꯥ ꯇꯣ ꯉꯥꯛꯇꯅꯤꯗꯣ
ꯑ ꯑꯗꯨꯅ ꯁꯤꯗꯅꯤꯅꯦ ꯀꯣꯆꯀꯤ
ꯎꯝ
ꯀꯩꯅꯣ ꯔꯣꯜ ꯊꯧꯗꯥꯡ ꯌꯥꯝ ꯆꯥꯎꯅ ꯂꯩꯔꯤꯁꯦꯀꯣ
ꯃꯥꯅꯦ ꯃꯥꯅꯤ ꯑꯔꯖꯦꯟꯇꯤꯅꯥꯁꯨ ꯁꯨꯡꯂ ꯂꯧꯔꯝꯗꯕꯅꯤ ꯀꯣꯆ ꯑꯅꯧꯕ ꯍꯦꯛ ꯁꯤꯟꯈꯤꯕꯅꯤꯀꯣ
ꯑꯗꯨꯗꯤ ꯎꯄꯥꯏ ꯂꯩꯇꯦꯕ ꯑꯗꯨ ꯀꯅꯥ ꯀꯅꯥꯅ ꯀꯅꯥꯒ ꯎꯝ ꯎ ꯃꯥꯅꯦ ꯃꯥꯅꯦ ꯃꯥꯔꯇꯤꯅꯦꯁ ꯃꯥꯔꯇꯤꯅꯦꯁ ꯈꯔꯅꯦ ꯑꯗꯩꯗꯤ ꯗꯤꯃꯥꯔꯤꯌꯥ ꯍꯣꯏ ꯈꯔ ꯌꯥꯎꯔꯝꯕꯅꯦ ꯑꯗꯣ ꯗꯗꯤ ꯃꯦꯁꯨ ꯇꯧꯈ꯭ꯔꯕ ꯃꯥꯜꯂꯦ
ꯇꯣꯛꯈ꯭ꯔꯦ ꯍꯣꯏ ꯃꯃꯥꯡ ꯆꯍꯤꯍꯤꯗ ꯃꯥ ꯏꯟꯇꯔꯅꯦꯁꯅꯦꯜꯒꯤ ꯔꯤꯇꯥꯌꯔꯠ ꯇꯧꯈ꯭ꯔꯦ
ꯑꯁ ꯑꯩꯗꯣ ꯑꯁ ꯃꯥꯏ ꯄ꯭ꯂꯦꯗꯣ ꯐꯖꯅ ꯌꯦꯡ ꯌꯦꯡꯅꯤꯡꯉꯦ ꯃꯥꯒꯤꯗꯣ ꯑꯗꯨꯒ ꯀꯩꯅ ꯗꯤꯕꯥꯂꯥ ꯗꯤꯕꯥꯂꯥꯁꯨ ꯇꯣꯛꯈ꯭ꯔ ꯃꯥꯜꯂꯦ
ꯗꯤꯚꯂꯥꯁꯦ ꯇꯣꯛꯇꯤ ꯇꯣꯛꯇꯦ ꯑꯗꯣ ꯈꯔ ꯂꯩꯕꯀꯣ
ꯑꯣ
ꯕꯨꯗꯤ ꯐꯕ ꯑꯗꯨ ꯏꯟꯖꯨꯔꯤ ꯇ ꯑꯣꯏꯅ ꯂꯩꯕꯒꯤ ꯀꯣꯛꯈꯠꯈꯤꯗ꯭ꯔꯕ ꯃꯥꯁꯦ ꯑꯁ ꯁꯤꯖꯟꯁꯤꯒꯤ ꯄꯥꯔꯐꯣꯔꯃꯦꯟꯁꯁꯤꯃ ꯐꯖꯈꯤꯗ꯭ꯔꯦꯕꯀꯣ
ꯑꯣ ꯍꯣ ꯃꯥꯁꯨ ꯐꯖꯗꯤ ꯐꯖꯕꯅꯤꯍꯦ ꯃꯔꯤꯌꯥꯁꯦ ꯌꯥꯝ ꯌꯥꯝꯅ ꯍꯥꯏꯗꯤ ꯃꯥꯟꯗꯤ ꯃꯥꯟꯗꯕꯅꯦꯗ ꯌꯥꯗ ꯌꯥꯅꯤ ꯃꯥꯉꯅꯦ ꯍꯣꯏ ꯍꯣꯏ ꯃꯥ ꯇꯥꯔꯅꯤꯡ ꯀꯩꯀꯩ ꯍꯥꯏꯗꯤ ꯃꯥ ꯑꯁ ꯑꯣꯏꯗꯤ ꯑꯣꯏꯗ ꯑꯣꯏꯔꯁꯨ ꯀꯣ ꯐꯖꯕ ꯑꯃ ꯌꯥꯎꯋꯦ ꯑꯗꯨꯣ ꯗꯤꯚꯔꯤꯌꯥ ꯌꯥꯎꯗꯕꯁꯤꯗꯤ ꯑꯁ ꯑꯩ ꯅꯨꯡꯉꯥꯏꯇꯦ ꯍꯟꯗꯛ
ꯎꯝ ꯑꯗꯨꯗꯤ ꯃꯔꯥꯗꯤ ꯃꯁꯥꯁꯨ ꯌꯥꯝꯅ ꯑꯍꯟ ꯑꯣꯏꯔꯦꯗ
ꯗꯤꯃꯔꯤ ꯑꯗꯨꯣ ꯑꯁ ꯃꯥꯒꯤ ꯀꯤꯛ ꯃꯌꯥꯝꯗꯀꯣ ꯑꯩꯅ ꯔꯕꯣꯅꯥ ꯀꯗꯩ ꯀꯗꯩ ꯃꯥꯒꯤ
ꯃꯈ ꯃꯈꯟꯅꯤꯗ ꯆꯞ ꯆꯞ ꯆꯥꯅ ꯇꯥꯕꯅꯤꯗꯤ ꯃꯥꯅ ꯀꯥꯏꯗꯣꯏꯅꯤ
ꯍꯣꯏ ꯃꯌꯥꯝꯅꯁꯨ ꯄꯥꯝꯅꯕꯅꯦꯁꯦ ꯀꯩꯅꯣꯁꯦ ꯗꯤꯃꯥꯔꯤꯌꯥꯁꯦ ꯍꯥꯏꯗꯤ ꯑꯥꯔꯖꯦꯟꯇꯤꯅꯥ ꯐꯦꯟꯁ ꯑꯣꯏꯗ꯭ꯔꯁꯨꯀꯣ
ꯎꯝ ꯍꯥꯏꯗꯤ ꯃꯥꯦ ꯊꯥꯏꯅ ꯑꯣꯖꯤꯜꯒ ꯃꯕꯥꯅꯤ ꯁꯥꯟꯅꯔꯤꯀꯥꯟ
ꯍꯣꯏ ꯑꯁ ꯔꯕꯤꯅꯤꯇ꯭ꯔꯤ ꯇꯀꯣ
ꯑꯣ ꯃꯕꯂ ꯌꯥ
ꯑꯣꯖꯤꯜ ꯗꯤꯃꯔꯌꯥ ꯃꯥꯔꯁꯤꯂꯣ ꯃꯣꯏ ꯑꯍꯨꯝꯁꯤꯅꯦ ꯕꯁ ꯔꯣꯅꯥꯜꯗꯣꯒꯤ ꯁꯄ꯭ꯂꯥꯏ ꯇꯧꯔꯤꯁꯦꯀꯣ ꯃꯣꯏꯒꯤ ꯐꯤꯅꯤꯁꯤꯡꯗꯤ ꯑꯗꯨꯃꯛ ꯑꯣꯏꯗꯦ ꯑꯗꯨ ꯑꯣꯏꯔꯁꯨ ꯁꯨꯀꯣ ꯃꯣꯏꯅ ꯒꯦꯝ ꯃꯦꯀꯤꯡꯗꯣ ꯄꯖꯕꯅꯦꯕ ꯃꯣꯏꯗꯣ ꯍꯣꯏ ꯄ꯭ꯂ ꯃꯦꯀꯤꯡꯗꯣ ꯑꯗꯣ ꯐꯤꯅꯤꯆꯔ ꯑꯃ ꯂꯩꯔꯦ ꯃꯊꯛꯇ ꯑꯗꯨꯝ ꯍꯥꯏꯗꯤ ꯃꯣꯏ ꯆꯥꯅꯕ ꯍꯥꯏꯇꯥꯔꯦꯀꯣ ꯑꯗꯨ ꯃꯇꯝꯗ ꯒꯣꯜꯗꯣꯇꯤꯡ ꯀꯥꯞꯀꯠꯈꯤꯕꯅꯦꯕ
ꯋꯥꯅꯦꯃ
ꯎꯝ ꯑꯗꯨꯅꯤ ꯋꯦꯗꯔ ꯀꯃꯥꯏꯅ ꯇꯧꯒꯦꯖꯥꯡ ꯉꯁꯤꯁꯦ
ꯑꯁ ꯋꯦꯗꯔꯁꯦ ꯉꯁꯥꯏ ꯑꯌꯨꯛꯇꯤ ꯅꯣꯡ ꯇꯥꯔꯝꯃꯤ ꯍꯧꯖꯤꯛꯇꯤ ꯌꯥꯝ ꯊꯤꯅ ꯃꯥꯡ
ꯑꯣ ꯑꯁ ꯑꯩꯈꯣꯏꯗꯗꯤ ꯑꯁ ꯐꯖꯔꯦ ꯍꯧꯖꯤꯛꯇꯤ ꯅꯣꯡꯁꯨ ꯊꯣꯛ ꯅꯣꯡꯁꯨ ꯇꯥꯗꯕꯀꯣ ꯑꯗꯩꯗꯤ ꯑꯗꯩꯗꯤ ꯅꯨꯡꯁꯥꯁꯨ ꯊꯣꯛꯇꯕ
ꯍꯣꯏ ꯅꯨꯡꯉꯥꯏꯕꯗꯨ ꯑꯣꯏꯔꯦ ꯁꯟꯗꯦꯅꯤ ꯀꯣꯏꯕ ꯆꯠꯊꯣꯛꯁꯨ ꯀꯩꯅ
ꯎꯝ ꯄꯨꯡ ꯑꯦꯂꯚꯦꯟꯗ ꯑꯩꯈꯣꯏꯁꯨ ꯍꯧꯖꯤꯛ ꯇꯔꯐꯇ ꯆꯠꯇꯣꯏꯅꯦꯕꯀꯣ ꯃꯁꯤꯁꯦ ꯍꯣꯏ ꯐꯥꯎꯕ ꯆꯞ ꯆꯥꯅ ꯑꯁ ꯋꯦꯗꯔꯁꯤꯗꯤ ꯑꯩ ꯍꯧꯖꯤꯛ ꯆꯥꯕ ꯌꯥꯕ ꯄ꯭ꯔꯣꯇꯤꯟ ꯈꯔ ꯇꯧꯔꯒ ꯐꯝꯃꯝꯕꯅꯦ ꯑꯗꯣ
ꯂꯣꯏꯅ ꯅꯨꯡꯉꯥꯏꯕ ꯋꯦꯗꯔꯅꯤ ꯇꯨꯝꯃꯦ ꯅꯨꯡꯉꯥꯏꯔꯦ ꯆꯥꯔꯦ ꯅꯨꯡꯉꯥꯏꯔꯦ ꯁꯥꯟꯅꯔꯦ ꯅꯨꯡꯉꯥꯏꯔꯦ ꯀꯣ
ꯑꯣ ꯅꯨꯡꯉꯥꯏ ꯋꯦꯗꯔ ꯅꯨꯡꯉꯥꯏꯕꯁꯦꯀꯣ ꯑꯁ ꯃꯄꯥꯟ ꯂꯝꯗꯒꯤꯗꯤꯀꯣ ꯁꯤ ꯋꯦꯗꯔꯗꯤꯅꯤ ꯄꯨꯣꯔꯅꯀꯣ ꯑꯩꯈꯣꯏ ꯂꯝꯁꯤꯅꯀꯣ ꯍ ꯕꯦꯁ ꯈ꯭ꯋꯥꯏ ꯈ꯭ꯋꯥꯏꯗꯒꯤ ꯐꯩꯍꯦ ꯍꯧꯖꯤꯛ ꯑꯩꯈꯣꯏ ꯂꯣ ꯑꯦꯟ ꯑꯣꯗꯔ ꯑꯩꯣꯏ ꯑꯁꯤ ꯀꯩꯅꯣꯁꯦꯀꯣ ꯈꯤꯇꯪꯒ ꯅꯨꯡꯉꯥꯏꯔꯝꯃꯗꯤ ꯃꯅꯤꯄꯨꯔꯗꯒꯤ ꯍꯦꯟꯕ ꯂꯩꯕꯥꯛ ꯂꯩꯇꯦꯀꯣ ꯑꯩꯁꯦ ꯁꯦꯡꯅ ꯍꯥꯏ ꯑꯣꯖꯥ ꯑꯣꯖꯥꯁꯨ ꯈꯪꯉꯝꯃꯅꯤꯀꯣ ꯍꯣꯏ ꯍꯣꯏ ꯑꯗꯣ ꯈꯪꯗꯦ ꯀꯔꯤꯗ ꯁꯣꯏꯈꯤꯕꯅꯨꯀꯣ ꯌꯥꯝꯗꯤ ꯅꯨꯡꯉꯥꯏꯇꯥꯏ
ꯀꯨꯏ ꯃꯃꯥꯡꯗꯩ ꯑꯗꯨꯝ ꯁꯣꯏꯔꯦ ꯍꯧꯖꯤꯛꯁꯨ ꯑꯗꯨꯝ
ꯑꯥ ꯑꯗꯣ ꯍꯧꯖꯤꯛ ꯏꯟꯈꯠꯂꯛꯂꯤꯕ ꯔ ꯅꯍꯥꯁꯤꯡꯅꯀꯣ ꯅꯍꯥꯁꯤꯡ ꯍꯥꯏ ꯍꯧ ꯍꯧꯖꯤꯛ ꯂꯤꯗꯔꯁꯤꯡꯅ ꯍꯧꯖꯤꯛ ꯈꯔ ꯂꯝꯕꯤꯗꯣ ꯌꯥꯠꯍꯧꯔꯗꯤꯀꯣ ꯌꯥꯝ
ꯃꯃꯥꯡ ꯃꯃꯥꯡ ꯆꯍꯤ ꯇꯔꯥ ꯀꯨꯟ ꯃꯃꯥꯡꯗ ꯐꯖꯅ ꯀꯩꯅꯣ ꯇꯧꯔꯝꯗꯕꯤ ꯍꯧꯖꯤꯛ
ꯎꯝꯁꯤ ꯍꯧꯖꯤꯛ ꯀꯩꯅꯣꯅꯦꯕ ꯀꯟꯁꯤꯀ꯭ꯋꯦꯟꯁꯅꯦꯕꯀꯣ ꯑꯗꯨꯗ ꯇꯥꯕꯔꯗꯤ
ꯌꯦꯡ ꯇꯥꯔꯦ ꯈꯪꯗꯦ ꯅꯨꯡꯁꯨ ꯅꯨꯡꯉꯥꯏꯖ꯭ꯔꯦ ꯇꯥꯧꯔꯤꯁꯦ
ꯎꯝ ꯄꯥꯏ ꯃꯥꯅꯦ ꯃꯥꯅꯦ ꯑꯁ ꯑ ꯍꯤꯡ ꯅꯣꯡꯃ ꯅꯣꯡꯃꯒꯤ ꯁꯨꯖꯔꯒ ꯍꯤꯡꯂꯤꯕ ꯑꯩꯈꯣꯏ ꯏꯆꯤꯟ ꯏꯅꯥꯎ ꯃꯌꯥꯝꯁꯤꯗꯤ ꯀꯣ ꯑꯁ ꯂꯣꯏꯔꯦ ꯆꯤꯡꯗꯒꯤ